ꯆꯥꯛ ꯆꯥꯔꯕ꯭ꯔꯣ
ꯑꯧ ꯆꯥꯛ ꯆꯥꯔꯦ ꯅꯪꯗꯤ
ꯑꯁ ꯆꯥꯔꯦ ꯆꯥꯔꯦ ꯑꯩꯁꯨ ꯀ꯭ꯔꯤ ꯏꯟꯁꯥꯡ ꯆꯥꯕ꯭ꯔꯥ
ꯑꯁꯤꯗꯤ ꯑꯁ ꯃ ꯃꯇꯔ ꯍꯥꯏꯕꯗꯣ ꯆꯥꯏꯑꯦ꯫
ꯑꯣ ꯑꯣ ꯑꯣ ꯍꯥꯎꯔꯝꯒꯅꯤꯍꯦ ꯍꯦꯁ
ꯅꯪꯅ ꯊꯣꯡꯑꯗꯤ ꯈꯔ ꯍꯥꯎꯒꯗꯕ꯫
ꯑꯁ ꯑꯗꯨꯅꯤꯅꯦ ꯎꯄꯥꯏ ꯂꯩꯇ꯭ꯔꯤꯅꯦ ꯑꯁꯤ ꯀꯔꯤ ꯑꯩꯗꯣ ꯊꯨꯟ ꯊꯨꯟ ꯑ ꯆꯤꯡ ꯎꯁꯣꯏꯒꯤ ꯏꯔꯣꯟ ꯆꯥꯏꯌꯦ꯫
ꯎꯝ ꯅꯪ
ꯎꯁꯣꯏꯒꯤ ꯏꯔꯣꯟ ꯆꯥꯏꯌꯦ
ꯍꯥꯎꯔꯦꯅꯦ
ꯑꯥ ꯑꯁ ꯢꯃꯥꯟꯕꯤꯅ ꯁꯦꯝꯕꯅꯦ
ꯑꯣ
ꯑꯁꯣꯏꯗꯨꯁꯨ ꯔꯤꯡꯊꯨꯡꯗꯣ ꯑꯗꯨꯒꯤ ꯑꯦꯔꯣꯟ ꯆꯥꯕ ꯑꯂꯥꯏ꯫ ꯍꯥꯎꯕꯗ ꯍꯥꯎꯕꯅ ꯁꯤꯒꯦ ꯇꯧꯔꯦ꯫
ꯑꯁ ꯁꯤꯗꯤ ꯁꯤꯗꯦ ꯀꯣ
ꯁꯤꯗꯦ ꯁꯤꯒꯦꯔ ꯈꯟꯕꯅꯦ ꯍꯥꯎꯃꯟꯕꯒꯤ ꯑꯗꯨ
ꯅꯃꯥꯟꯅꯕꯤ ꯁꯤꯔꯝꯃꯅꯤ ꯍꯥꯎꯃꯟꯕꯒꯤꯗꯨꯗꯤ
ꯃꯥꯁꯨ ꯀꯣꯜ ꯇꯧꯔꯤ ꯍꯩꯖꯤꯛ ꯑꯩꯈꯣꯏ ꯃꯤ ꯑꯍꯨꯝ ꯂꯩ ꯍꯧꯖꯤꯛꯐꯥꯎ ꯑꯃ ꯑꯃ ꯀꯣꯜ ꯇꯧꯅꯔꯤ꯫
ꯑ ꯅꯨꯡꯉꯥꯏꯔꯤꯅꯦ ꯃꯣꯏ ꯁꯥꯏꯠ ꯁꯥꯏꯠꯇ ꯑꯣꯏꯔꯝꯒꯅꯤꯅꯦ ꯀꯣꯜ ꯇꯧꯔꯛꯏꯁꯦ꯫
ꯑꯁ ꯅꯠꯇꯦ ꯃꯔꯨꯞꯁꯤꯡꯗ ꯇꯧꯕꯅꯦ
ꯑꯥ ꯃꯔꯨꯞꯇꯗꯤ ꯐꯣꯟ ꯇꯧꯒꯅꯨꯍꯦ ꯀꯥꯏꯅꯔꯛꯀꯅꯤꯍꯦ ꯀꯥꯏꯅꯔꯛꯀꯅꯤꯍꯦ ꯍꯦꯔꯣ ꯍꯦꯔꯣꯏꯟꯗꯗꯤ
ꯎꯝ ꯑꯗꯨꯒꯨꯝꯕ ꯂꯩꯇꯦ ꯃꯥꯏ ꯑꯣꯐ ꯇꯧꯕꯤꯒꯦꯔꯥ ꯈ꯭ꯋꯥꯟ
ꯍꯣꯟ ꯇꯧꯑꯣꯍꯦ ꯀꯔꯤꯅꯣꯍꯦ
ꯇꯨꯝꯕꯅꯤꯅ ꯃꯤꯠꯇꯤ ꯑꯦꯕ
ꯅꯪ
ꯀꯔꯤꯔꯣ ꯉꯁꯤꯗꯤ ꯀ꯭ꯔꯤ ꯊꯕꯛ ꯂꯩꯇꯕ꯭ꯔꯣ
ꯉꯁꯤ ꯑꯁ ꯂꯧꯕꯨꯛꯇ ꯀꯨꯝꯃꯒ ꯂꯩꯌꯦ꯫
ꯑꯣ ꯑꯣ ꯂꯧꯕꯨꯛ ꯖꯥꯡꯂꯥꯎꯗꯨꯔꯥ
ꯑꯝ
ꯑꯁ ꯌꯥꯝ ꯅꯨꯡꯉꯥꯏꯒꯅꯤ ꯍꯦ ꯊꯥꯔꯣꯏ ꯂꯩꯔꯝꯒꯅꯤꯀꯣ꯫
ꯑꯁ ꯊꯥꯔꯣꯏ ꯉꯔꯥꯡꯗ ꯕꯥꯇꯤꯟ ꯑꯅꯤꯕꯨ ꯈꯨꯜꯂꯒ ꯂꯥꯛꯑꯦ꯫
ꯑꯣ ꯀꯗꯥꯏꯗꯔ ꯑꯁ ꯂꯩꯐꯝꯗꯨ ꯍꯥꯏꯕ ꯌꯥꯗꯦ
ꯑꯩꯈꯣꯢ ꯃꯅꯥꯛ ꯑꯥ
ꯌꯝ ꯅꯨꯡꯉꯥꯏꯒꯅꯤ ꯑꯩꯁꯨ ꯊꯥꯔꯣꯏ ꯈꯨꯟꯕ ꯌꯝ ꯆꯥꯅꯤ ꯑꯁꯦꯡꯕ꯭ꯔꯣ ꯋꯥꯟ ꯍꯜꯂꯣ ꯀꯋꯥꯟ ꯊꯔꯣꯏ ꯌꯝ ꯂꯩꯌꯦ ꯈꯨꯟꯕ ꯂꯥꯛꯑꯣ ꯍꯥꯏꯌꯦ ꯀꯗꯥꯏꯗꯔꯥ꯫
ꯀꯩ ꯀꯩꯊꯦꯟ ꯃꯟꯕꯤꯗ
ꯊꯦꯃꯝꯕꯤ ꯊꯦꯃꯝꯕꯤ ꯍꯦꯟꯇꯛ ꯋꯥꯟ ꯀꯩꯊꯦꯝꯃꯟꯕꯤꯗ ꯌꯝ ꯂꯩ ꯉꯔꯥꯡ ꯕꯥꯀꯦꯠ ꯑꯅꯤ ꯈꯨꯜꯂꯦ ꯍꯥꯏꯌꯦ꯫ ꯑꯩ ꯑꯣꯛꯁꯥꯒ ꯊꯣꯡꯕꯗꯣ ꯆꯥꯅꯤꯡꯉꯦ
ꯑꯁ ꯑꯗꯨꯗꯤ ꯑꯣꯅꯁꯤꯔꯣ ꯑꯩ ꯊꯥꯔꯣꯏ ꯄꯨꯔꯛꯀꯦ ꯑꯣꯞꯁꯥ ꯀꯤꯂꯣ ꯑꯃ ꯂꯩ
ꯎꯝ ꯑꯣꯛꯁꯥꯗꯤ ꯇꯥꯡꯉꯦ꯫ ꯑꯩ ꯈꯨꯟꯕ ꯑꯗꯨꯝ ꯂꯥꯛꯑꯒꯦ ꯑꯈꯣꯏꯗꯤ ꯑꯣꯛꯁꯥꯐꯥꯎ ꯑꯣꯛꯁꯥ ꯆꯥꯕꯒꯤ ꯄꯩꯁꯥ ꯂꯩꯔꯣꯏꯌꯦ ꯑꯗꯨꯒꯤ꯫
ꯑꯣꯞꯁꯥ ꯄꯥꯔꯇꯤꯟ ꯑꯃ ꯄꯨꯔꯛꯀꯦ꯫ ꯊꯥꯔꯣꯏꯗꯣ ꯊꯥꯔꯣꯏꯗ ꯕꯇꯤꯟ ꯑꯃ ꯄꯨꯔꯛꯑꯒꯦ ꯑꯣꯛꯁꯥꯗꯣ ꯀꯤꯂꯣ ꯑꯃ ꯂꯩꯕꯤꯔꯣ ꯑꯗꯨ ꯌꯥꯔꯅꯤꯍꯦ꯫
ꯎꯝ ꯑꯩꯈꯣꯏ ꯐꯥꯎ ꯑꯣꯛꯁꯥ ꯆꯥꯕ ꯐꯪꯗꯦ꯫
ꯇꯥ ꯀꯔꯤ ꯍꯥꯏꯁꯤꯔ꯫ ꯆꯥ ꯑꯣꯛꯁꯥꯁꯦ ꯑꯃ ꯑꯅꯤꯒꯨꯝꯕꯗꯤ ꯆꯥꯅꯤꯡꯉꯦ ꯃꯥꯒꯤ ꯐ꯭ꯂꯦꯁꯇꯣ꯫ ꯃꯇꯣꯡꯗꯣ ꯑꯃ ꯑꯅꯤ ꯒꯨꯝꯕ꯫ ꯆꯥꯒꯦ ꯌꯥꯔꯝ ꯃꯥꯒꯤ ꯆꯥꯅꯤꯡꯗꯦ꯫
ꯏꯁ ꯀꯦꯞꯁꯨꯜ ꯆꯥꯒꯗꯕꯅꯦ ꯑꯩ ꯏꯁꯥ ꯅꯨ
ꯑꯁ ꯀꯅꯥꯅꯣ ꯀꯣꯜ ꯇꯧꯔꯛ ꯑꯦ ꯑꯁ ꯀꯣꯜ ꯇꯧꯔꯛꯑꯦ ꯕꯥꯏꯕ꯭ꯔꯦꯠ ꯑꯗꯨꯝ ꯇꯧꯒꯗꯕ ꯃꯥꯜꯂꯦ ꯉꯥꯢꯈꯣ꯫ ꯑꯩ ꯗꯤꯀ꯭ꯂꯥꯏꯟ ꯇꯧꯒꯦ ꯀꯣꯜ ꯇꯧꯔꯤꯉꯩꯩꯅ ꯀꯣꯜ ꯇꯧꯔꯛꯄ ꯑꯗꯨꯒꯤ꯫ ꯑꯌꯥ ꯀꯔꯤꯔ꯫
ꯅꯣꯏ ꯁꯥꯏꯔꯣ?
ꯅꯠꯇꯦ꯫ ꯋꯥꯆꯦꯠꯇ ꯇꯧꯔꯛꯄ ꯑꯩ ꯁꯤꯗ ꯀꯣꯜ ꯇꯧꯔꯤꯌꯦ ꯍꯥꯢꯕ ꯃꯥ ꯈꯪꯗꯕ ꯃꯜꯂꯦꯕ
ꯇꯦꯛꯁ ꯍꯥꯟꯅ ꯊꯥꯔꯛꯄ ꯌꯥꯗ꯭ꯔꯣ ꯃꯗꯣ?
ꯅꯪ ꯇ꯭ꯔꯦꯟꯅꯤꯡꯗꯨꯗꯤ ꯉꯁꯤ ꯆꯠꯂꯣꯏꯗ꯭ꯔꯣ?
ꯑꯥ ꯁꯟꯗꯦ ꯗꯥ ꯈꯛ ꯆꯠꯄꯅꯦ꯫ ꯀ꯭ꯔꯤ ꯍꯥꯏꯕ꯭ꯔꯥ ꯑꯩꯗ?
ꯁꯟꯗꯦꯗ ꯈꯛꯇꯥꯡ?
ꯎꯝ ꯗꯦꯂꯤ ꯆꯠꯅꯤꯡꯗꯕ꯫ ꯀꯦꯔꯥ ꯊꯕꯛ ꯇꯧꯗꯣꯏꯅꯣ
ꯏꯁ ꯀꯔꯤꯅꯣ? ꯖꯤꯄꯤ ꯃꯅꯥꯛꯇ ꯂꯩꯕꯗꯣ
ꯅꯠꯇꯦ ꯑꯗꯨꯗ ꯅꯠꯇꯦ ꯋꯥꯡꯈꯩꯗꯅꯦ ꯈꯣꯏꯗꯤ꯫
ꯋꯥꯡꯈꯩꯗ?
ꯎꯝ ꯅꯍꯟꯗꯣ ꯃꯒꯤ ꯍꯣꯏ ꯂꯩꯌꯦ꯫
ꯁꯦꯁ
ꯃꯥꯒꯤ ꯃꯔꯨꯞꯀꯤ ꯃꯃꯥ ꯉꯔꯡꯗꯣ ꯁꯤꯗ ꯇꯧꯔꯣꯏ ꯃꯄꯥꯟꯗ ꯇꯧꯕ ꯆꯠꯀꯦ꯫
ꯎꯝ ꯄꯥꯥꯟꯗ ꯆꯠꯂꯒ ꯑꯉꯥꯡꯁꯦ ꯄꯡꯐꯨꯗ ꯐꯨꯋꯣꯀꯣ
ꯍꯩ ꯃꯤ ꯑꯉꯥꯡ ꯃꯄꯥꯟꯗꯗꯤ ꯑꯉꯥꯡ ꯐꯨꯕ ꯌꯥꯗꯦ꯫
ꯑꯉꯥꯡ ꯐꯨꯒꯗꯕꯅꯤ ꯃꯄꯥꯟꯗ ꯆꯠꯂꯗꯤ ꯃꯄꯥꯟꯗ ꯂꯩꯕꯒꯤ ꯑꯗꯨ ꯃꯄꯥꯟꯗ ꯂꯩꯕ ꯑꯉꯥꯡꯁꯤꯡ ꯐꯖꯅ ꯐꯨ ꯐꯨꯒꯗꯕꯅꯦ
ꯑꯈꯣꯏ ꯅꯣꯔꯇ ꯗꯤꯁ ꯁꯤꯡꯁꯦ ꯑꯉꯥꯛ ꯇ꯭ꯔꯤꯠ ꯇꯧꯕ ꯍꯥꯏꯕꯒꯤ ꯀꯨꯏꯔꯥ ꯑꯩꯈꯣꯏ ꯅꯣꯔꯇ ꯏꯁ ꯁꯤꯡꯒꯤ ꯅꯣꯔꯠ ꯏꯁ ꯃꯤꯡꯁꯤꯡꯒꯤ ꯃꯤꯗꯣ ꯃꯣꯏ ꯂꯧꯅꯤꯡꯉꯦꯕ ꯍꯥꯏꯕꯗꯤ ꯃꯣꯏ ꯃꯤ ꯈꯔꯗꯤ ꯑꯗꯨꯝ ꯑꯉꯥꯡ ꯐꯨꯕꯒꯨꯝꯕ ꯂꯩꯌꯦꯕ ꯃꯤ ꯇ꯭ꯔꯤꯠ ꯇꯧꯕ ꯍꯩꯇꯦꯕ ꯃꯣꯏ ꯃꯁꯦꯜꯗꯣ ꯑꯗꯨꯅꯦ ꯑꯗꯨꯒꯤ ꯃꯣꯏꯗꯣ ꯑꯈꯣꯏ ꯅꯣꯔꯠ ꯏꯁꯀꯤ ꯃꯤꯗ ꯌꯥꯝ ꯄꯥꯝꯕꯅꯦꯕ꯫ ꯗꯨꯒꯤ ꯁꯔ ꯁꯔꯇꯤꯐꯤꯀꯦꯠꯕꯨ ꯂꯩꯔꯗꯤ ꯑꯗꯨꯝ ꯄꯥꯏꯈꯔꯕꯅꯤ ꯑꯧ ꯀ꯭ꯂꯥꯁꯕꯨ ꯍꯧꯕꯗ ꯉꯥꯏꯔꯤꯍꯦ ꯀꯨꯏ ꯋꯥꯠꯂꯤ ꯇꯣꯂꯣꯞ ꯆꯥꯅꯤꯡꯉꯥꯏ꯫ ꯗꯨ ꯑꯣꯢꯔꯁꯨ
ꯊꯥꯇ꯭ꯔ ꯂꯣꯏꯁꯤꯜꯂꯗꯤ ꯑꯁ ꯃꯄꯥꯟꯗ ꯆꯥꯔꯅꯤꯅꯦ ꯑꯁ
ꯅꯦꯛꯁ ꯌꯦꯔꯅꯥ ꯆꯠꯀꯅꯤꯍꯦ
ꯀꯣꯏꯕ ꯈꯣꯏꯕ ꯑꯁ ꯌꯥꯝ ꯅꯨꯡꯉꯥꯏꯔꯅꯤꯍꯦ ꯑꯗꯨ ꯃꯔꯛꯇ ꯑꯩꯁꯨ ꯂꯥꯛꯇꯥꯔꯦꯍꯦ ꯑꯗꯨꯗꯤ
ꯂꯛꯑꯣ ꯂꯥꯎ ꯅꯦꯛꯁ ꯌꯦꯔꯅ ꯈ꯭ꯔꯤꯁꯃꯥꯁꯀ ꯅꯨꯏ ꯌꯔ ꯐꯖꯅ ꯇꯧꯕ ꯂꯣꯏꯔꯒ ꯆꯠꯀꯅꯤ
ꯎꯝ
ꯑꯗꯨꯗꯤ ꯑꯩ ꯍꯥꯏꯕ ꯉꯝꯗꯦ ꯉꯝꯃꯣꯏ ꯇꯤꯛꯀꯦꯠ ꯀꯛꯄ ꯉꯝꯃꯣꯏ ꯑꯩ ꯅꯪꯒꯤ
ꯏꯁ ꯌꯥꯝ ꯍꯣꯡꯕꯅꯦ ꯉꯝꯃꯣꯍꯦ
ꯍꯣꯡꯕꯗꯨ ꯅꯪ ꯀꯛꯈ꯭ꯔꯣ ꯑꯩꯒꯤꯗꯤ ꯌꯥꯝ ꯇꯡꯉꯦ ꯅꯪ ꯀꯛꯈ꯭ꯔꯣ
ꯑꯩꯒꯤ ꯂꯩꯇꯕ ꯍꯣꯡꯕꯗꯣ
ꯉꯔꯥꯡ ꯄꯣ ꯕꯣꯜ ꯕꯣꯜ ꯌꯦꯡꯕ꯭ꯔ ꯅꯪ?
ꯉꯔꯥꯡꯒꯤꯗꯤ ꯕꯣꯜ ꯌꯦꯡꯗꯦ꯫
ꯑꯩꯗꯤ ꯎꯝ ꯑꯇꯩꯒꯤ ꯌꯦꯡꯅꯤꯡꯗꯦ ꯌꯦꯡꯅꯤꯡꯗꯦ ꯑꯩꯗꯤ ꯔꯣꯅꯜꯗꯣꯒ ꯀꯩꯅꯣ ꯈꯛ ꯇꯪ ꯌꯦꯡꯅꯤꯡꯉꯦ ꯕꯥꯄꯦ ꯈꯇꯪꯒꯥ꯫
ꯑꯗꯨ ꯑꯣꯏꯕꯒꯤꯅꯦ
ꯉꯁꯤꯗꯤ ꯌꯦꯡꯉꯅꯤ
ꯃꯁꯤ ꯀꯅꯥ ꯀꯅꯥ ꯂꯩꯕ꯭ꯔꯥ
ꯉꯁꯤ ꯈꯪꯗꯦ ꯉꯁꯤꯗꯤ ꯏꯕꯥꯟꯅꯤ ꯂꯩꯕ ꯃꯥꯜꯂꯦ ꯅꯪꯅ ꯀꯥꯎ ꯀꯥꯎꯈꯠꯀꯗꯕ ꯑꯩꯅ ꯀꯥꯎꯊꯥꯒꯗꯕ
ꯎꯝ
ꯑꯗꯨꯅꯤ
ꯅꯪ ꯉꯔꯥꯡ ꯕꯣꯜ ꯌꯦꯡꯗꯦ
ꯊ꯭ꯔꯤ ꯊꯥꯔꯇꯤꯒꯤꯗꯣ ꯉꯥꯏꯍꯥꯛ ꯌꯦꯡꯉꯦ ꯑꯗꯨꯒ ꯑꯃꯨꯛ ꯊꯨꯝꯊꯣꯛꯈꯔꯦ
ꯅꯪꯗꯤ ꯔꯣꯅꯥꯗꯣꯒꯤ ꯔꯣꯅꯥꯗꯣꯒꯤ ꯅꯨꯄꯤꯅꯦꯀꯣ
ꯅꯦꯃꯥꯔꯅꯦ ꯑꯩ ꯀꯔꯤꯔꯥ
ꯍꯥꯥ
ꯅꯦꯃꯥꯔꯅꯦ ꯑꯩ ꯔꯣꯅꯦꯜꯗꯣ ꯄꯥꯝꯗꯦ
ꯅꯦꯃꯥꯔ ꯏꯁ ꯢꯁ ꯅꯦꯃꯥꯔꯗꯣ ꯑꯣ ꯍꯣꯏ ꯏꯒꯣ ꯌꯥꯝ ꯌꯥꯝ ꯋꯥꯡꯕꯅꯦ ꯅꯦꯃꯥꯔꯗꯣ
ꯔꯣꯅꯥꯜꯗꯣꯗꯥꯅꯦ ꯍꯥꯏꯁꯦ ꯑꯩ
ꯔꯣꯅꯥꯜꯗꯣꯗꯤ ꯋꯥꯡꯗꯦ ꯍꯦ ꯔꯣꯅꯥꯜꯗꯣ ꯅꯦꯃꯥꯔꯗꯤ ꯑꯁ ꯀꯥꯢꯗꯩꯅꯣꯗꯥ ꯃꯤ ꯅꯠꯇꯦꯍꯦ ꯀꯥꯢꯗꯥꯒꯤ
ꯃꯤ ꯅꯠꯇ꯭ꯔꯗꯤ ꯀ꯭ꯔꯤ ꯑꯣꯏꯗꯣꯏꯅꯣ
ꯑꯩꯒꯤꯗꯤ ꯈ꯭ꯋꯥꯏꯗꯒꯤ ꯕꯦꯁꯇꯤ ꯔꯣꯅꯥꯜꯗꯣꯅꯦ
ꯔꯣꯅꯥꯜꯗꯣ ꯐꯖꯗꯦ ꯅꯣ ꯔꯣꯅꯦꯜꯗꯣ ꯃꯥꯒꯤ ꯏꯒꯣꯒ ꯑꯦꯇꯤꯇ꯭ꯌꯨꯗꯣ ꯌꯥꯝꯃꯦ ꯔꯣꯅꯦꯜꯗꯣꯕꯨ ꯔꯦꯅꯦꯜꯗꯣꯒꯤ ꯔꯦꯅꯦꯜꯗꯣꯗꯒꯤ ꯍꯦꯟꯅ ꯃꯦꯁꯤꯅ ꯃꯥꯒꯤ ꯄ꯭ꯂꯦꯗꯣ ꯐꯖꯩ ꯑꯥꯁꯦꯡꯕ ꯍꯥꯏꯕꯗ ꯑꯩ ꯔꯣꯅꯥꯜꯗꯣ ꯑꯩ ꯔꯣꯅꯥꯜꯗꯣꯒꯤ ꯐꯦꯟꯁꯨ ꯅꯠꯇꯦ ꯃꯤꯁꯤꯒꯤ ꯐꯦꯟꯁꯨ ꯅꯠꯇꯦ ꯑꯗꯨꯕꯨ ꯑꯗꯨꯝ ꯃꯕꯥꯟꯅꯤꯒꯤ ꯄ꯭ꯂꯦ ꯑꯗꯨꯝ ꯌꯦꯡꯕꯗ ꯈꯪꯉꯤꯕ ꯃꯤꯁꯤꯅ ꯐꯖꯩ ꯍꯥꯏꯕ
ꯏꯁ
ꯑꯩꯗꯤ ꯔꯣꯅꯥꯜꯗꯣ ꯃꯦꯟꯅꯤ
ꯈꯣꯢꯗꯤ ꯅꯦꯃꯥꯔꯅꯦ ꯅꯦꯃꯥꯔꯅꯦ ꯁꯤꯔꯁꯨ ꯍꯤꯡꯔꯁꯨ ꯅꯦꯃꯥꯔꯅꯦ
ꯉꯁꯤ ꯀꯥꯏ ꯆꯠꯅꯤ ꯑꯗꯨꯝ ꯌꯨꯝꯗ ꯐ꯭ꯔꯤꯗ ꯑꯣꯏꯗꯣꯏꯔꯣ ꯌꯨꯝꯗ
ꯉꯁꯤ ꯀꯔꯤꯗꯥ ꯒꯦꯝ ꯚꯤꯂꯦꯖꯇ ꯃꯦꯡꯒꯣ ꯂꯧꯕ ꯆꯠꯀꯅꯤ
ꯁꯦꯁ ꯑꯁ ꯃꯦꯡ ꯚꯤꯂꯦꯖꯇ ꯃꯦꯡꯒꯣ ꯂꯧꯕ ꯆꯠꯇꯣꯏꯕ ꯑꯁ ꯉꯁꯥꯏ ꯑꯌꯨꯛꯇ ꯑꯩ ꯕꯖꯥꯔ ꯆꯠꯂꯅ ꯑꯁ ꯄꯨꯔꯛꯄ ꯄꯨꯔꯛꯄ ꯌꯥꯕ ꯕꯣꯔꯥ ꯑꯃ ꯑꯩꯈꯣꯏ ꯌꯣꯜꯂꯤꯅꯤ
ꯐꯖꯗ꯭ꯔꯦ ꯐꯖꯗ꯭ꯔꯦ ꯂꯨꯄꯥ ꯀꯌꯥ ꯀꯌꯥꯒꯤ ꯌꯣꯟꯕ꯭ꯔꯥ
ꯌꯣꯝꯕꯗꯣ ꯎꯝ ꯏꯃꯥꯅ ꯌꯣꯟꯕꯗꯣ ꯀꯤꯂꯣꯗ ꯂꯨꯄꯥ ꯊꯥꯔꯇꯤ ꯄꯤ ꯀꯨꯟꯊ꯭ꯔꯥ ꯄꯤꯕ ꯉꯁꯤꯗꯣ ꯑꯃꯨꯛꯀ ꯇꯔꯥꯃꯉꯥ ꯈꯛꯇꯪ ꯄꯤꯕ
ꯀꯔꯤꯒꯤꯔ ꯇꯔꯥꯃꯉꯥ ꯈꯛꯇ ꯌꯣꯟꯕꯗꯣ
ꯑꯁ ꯑꯩꯈꯣꯏꯗ ꯍꯩꯅꯧ ꯄꯥꯝꯕꯤ ꯌꯥꯝ ꯂꯩꯌꯦ ꯑꯁ ꯕꯣꯔꯥ ꯃꯔꯤ ꯕꯣꯔꯥ ꯃꯔꯤ ꯃꯉꯥ ꯍꯦꯟꯅ ꯁꯨꯔꯝꯒꯅꯤ ꯑꯁ ꯍꯥꯎ ꯅꯨꯡꯇꯤꯒꯤ ꯆꯥꯕꯁꯤꯗꯤ ꯆꯥꯕꯁꯤꯗꯤ ꯂꯣꯏꯔꯦꯍꯦ ꯑꯩꯈꯣꯏꯅ
ꯑꯁ ꯍꯥꯎꯔꯝꯅꯦ ꯑꯗꯨ ꯇꯤꯟ ꯆꯥꯗ꯭ꯔꯣ
ꯇꯤꯟ ꯆꯥꯡꯗꯦꯍꯦ ꯃꯔꯛ ꯃꯔꯛꯗꯤ ꯆꯪꯕ ꯌꯥꯎꯋꯦ
ꯍꯧꯒꯅꯤ ꯌꯥꯝ ꯍꯣꯡꯉꯤꯅ ꯑꯍꯩ ꯑꯈꯣꯏꯗꯤ ꯏꯝꯐꯥꯜ ꯑꯁꯤ ꯕꯖꯥꯔꯗꯒꯤꯗꯣ ꯕꯖꯥꯔꯒꯤꯗꯣ
ꯆꯥꯔ ꯂꯩꯕꯅꯤ
ꯕꯖꯥꯔꯗꯒꯤꯗꯤ ꯑꯩꯈꯣꯏꯗꯣ ꯀꯦꯖꯤꯗ ꯍꯟꯗ꯭ꯔꯦꯠ ꯍꯟꯗ꯭ꯔꯦꯠꯒꯤ ꯑꯗꯨꯝ ꯂꯧꯔꯒ ꯆꯥꯕꯅꯤꯅꯦ ꯑꯗꯨꯁꯨ ꯂꯣꯀꯦꯜꯒꯤ ꯅꯠꯇꯕ ꯗꯦꯁꯀꯤꯗꯣ
ꯑꯁ
ꯑꯗꯨꯝ ꯆꯥꯈ꯭ꯔꯕꯅꯦ
ꯅꯍꯥꯟꯅꯦ ꯈꯪꯉꯗꯤ ꯑꯁ ꯌꯥꯝ ꯌꯥꯝ ꯄꯤꯕ ꯌꯥꯕ ꯑꯁ ꯍꯧꯖꯤꯛꯁꯨ ꯐꯖꯅ ꯇꯥꯔꯒ ꯂꯩꯍꯧꯕꯅꯦ ꯃꯨꯟꯕꯒ
ꯑꯗꯨ ꯐꯔꯦ ꯊꯥꯝꯃꯒꯦꯒꯣ ꯑꯧ ꯑꯗꯨ ꯅꯪꯁꯨ ꯊꯕꯥꯛ ꯁꯨꯈ꯭ꯔꯣ ꯍꯣꯔꯦꯟ ꯐ꯭ꯔꯤ ꯂꯩꯔꯗꯤ ꯑꯗꯨꯝ ꯀꯣꯜ ꯇꯧꯔꯛꯑꯣꯕ ꯑꯥ ꯑꯥ ꯑꯥ ꯑꯥ ꯍꯣꯏ ꯍꯣꯏ
ꯑ ꯑ